ꯇꯝꯕ꯭ꯔꯣ
ꯇꯥꯏꯌꯦ ꯐꯖꯅ
ꯑꯁ ꯒ꯭ꯟꯁꯦ ꯑꯗꯨꯝ ꯃꯥꯥꯡꯒꯦ ꯃꯥꯥꯡꯒꯦ ꯇꯧꯌꯦ
ꯒ꯭ꯌꯥꯟ ꯃꯥꯡꯕ ꯌꯥꯗꯦ ꯑꯩꯁꯨ ꯒ꯭ꯌꯥꯟ ꯃꯥꯡꯉꯦ ꯃꯥꯡꯉꯦꯗꯤ ꯇꯧꯋꯦ ꯑꯗ ꯅꯪꯅ ꯑꯃꯨꯛ ꯍꯥꯏꯕꯗ ꯒ꯭ꯌꯥꯟ ꯑꯃꯨꯛ ꯑꯃꯨꯛ ꯂꯥꯛꯑꯦ
ꯑꯩꯅ ꯒ꯭ꯌꯥꯟ ꯃꯥꯟꯒꯦ ꯃꯥꯡꯒꯦ ꯃꯥꯡꯒꯦ ꯇꯧꯔꯒ ꯅꯪꯁꯨ ꯑꯗꯨꯝ ꯃꯥꯡꯒꯦ ꯃꯥꯡꯒꯦ ꯇꯧꯌꯦ ꯅꯪꯁꯨ
ꯆꯞ ꯃꯥꯟꯅꯔꯤꯅꯦꯅꯦ ꯀꯩꯅꯣ ꯅꯪꯒ
ꯍ ꯍꯣꯏ ꯍꯧꯖꯤꯛ ꯇꯝꯃꯤꯅꯦꯕ ꯅꯠꯇ꯭ꯔꯣ
ꯇꯥꯃꯥꯏꯅꯦ
ꯀꯨꯏꯔ ꯀꯨꯏꯔꯗꯤ ꯑꯗꯨꯝ ꯍꯩꯔꯗꯕ ꯃꯥꯜꯂꯦ
ꯍꯣꯏ ꯂꯥꯏꯔꯤꯛ ꯇꯝꯃꯒ ꯆꯞ ꯃꯥꯟꯅꯔꯤꯅꯦ ꯍꯧꯖꯤꯛꯁꯨ
ꯎꯝ ꯑꯗꯨ ꯑꯩꯅ ꯍꯥꯏꯅꯤꯡꯉꯤꯁꯦ
ꯍꯣꯏ
ꯅꯪꯅ ꯋꯥ ꯉꯥꯡꯕ ꯃꯇꯝꯗꯀꯣ ꯑ ꯀꯩꯅꯣ ꯃꯥꯟꯕ ꯍꯥꯏꯇꯥꯔꯦ ꯅꯪ ꯃꯥꯟꯗꯕ ꯀꯩꯅꯣꯝ ꯃꯥꯟꯕ ꯒ꯭ꯌꯟ ꯇꯥꯏꯀꯣ
ꯍꯣꯏ
ꯑꯗꯨ ꯀꯩꯅꯣꯝ ꯃꯥꯜꯂꯦꯕ ꯅꯪ ꯅꯪꯒꯤ ꯅꯪꯒꯤ ꯎ ꯋꯥ ꯈꯣꯡꯒꯥꯡꯗꯣ
ꯍꯣꯏ
ꯑꯗꯨꯅꯦꯗꯥ
ꯁꯦ ꯑꯗꯨꯒꯤ ꯋꯥꯗꯤ ꯇꯣꯛꯑꯁꯦ ꯅꯣꯏ ꯍꯣꯔꯦꯟ ꯑꯍꯤꯡ ꯀꯩ ꯃꯊꯦꯜ ꯁꯣꯡꯗꯣꯏꯅꯣ
ꯑ ꯌꯦꯡ ꯑꯦ ꯍꯣꯔꯦꯟꯗꯤ ꯈꯪꯗꯦꯗ ꯑꯈꯣꯏ ꯑꯩꯈꯣꯏ ꯃꯥꯅ ꯊꯣꯡꯕ ꯑꯗꯨꯝ ꯊꯣꯡꯕ ꯊꯨꯡꯕ ꯑꯗꯨꯝ ꯆꯥꯏ
ꯑꯣ ꯅꯪꯅꯗꯤ
ꯃꯥꯅ ꯌꯦꯟ ꯊꯣꯡꯉꯦ ꯆꯥꯔꯦ ꯃꯅꯥ ꯃꯁꯤꯡ ꯊꯣꯡꯉꯦ ꯆꯥꯔꯦ
ꯎꯝ
ꯑꯗꯨꯅꯦ
ꯌꯥꯝ ꯐꯩꯅꯦ ꯅꯪꯒꯤ ꯀꯣꯝꯄ꯭ꯂꯦꯟ ꯂꯩꯇꯕ
ꯍꯥꯏꯅꯉꯥꯏ ꯂꯩꯇꯕ ꯃꯥꯂꯦꯅꯦ ꯅꯪꯗꯤ ꯃꯇꯦꯡ ꯄꯥꯡꯕꯤꯗꯦ
ꯑ ꯀꯩꯕ
ꯅꯣꯏ ꯃꯥꯕꯨ ꯃꯇꯦꯡ ꯄꯥꯡꯕꯤꯗꯦ
ꯑꯩꯈꯣꯏ ꯃꯥꯒꯤ ꯃꯇꯦꯡ ꯍꯥꯏꯕꯕꯨ ꯌꯨꯝꯒꯤ ꯊꯕꯛ ꯌꯨꯝꯒꯤ ꯊꯕꯛꯒꯨꯝꯕꯗꯤ ꯑꯗꯨꯝ ꯑꯩꯈꯣꯏ ꯃꯥꯅ ꯑꯗꯨꯝ ꯇꯧꯔꯦꯕꯀꯣ ꯑꯣ ꯑꯩꯈꯣꯏꯅ ꯑꯗꯨꯝ ꯂꯧ ꯆꯠꯄꯒꯨꯝꯕꯗꯤ ꯑꯩꯈꯣꯏꯅ ꯑꯃꯨꯛ ꯇꯧꯕ ꯌꯨꯝ ꯌꯨꯝꯒꯤ ꯊꯛ ꯊꯕ ꯍꯥꯏꯁꯦ ꯆꯥꯛ ꯌꯦꯟꯁꯥꯡ ꯊꯣꯡꯕ ꯈꯣꯡ ꯊꯦꯡꯕꯒꯨꯝꯕ ꯋꯥꯏꯠ ꯁꯤꯠꯄ ꯋꯥꯏꯠ ꯇꯩꯕ ꯑꯗꯨꯒꯨꯝꯕꯗꯤ ꯑꯩꯈꯣꯏ ꯃꯃꯥꯡꯗ ꯑꯗꯨꯝ ꯇꯧꯔꯦꯕ ꯑꯗꯣ ꯑꯩꯈꯣꯏꯅ ꯑꯩꯈꯣꯏꯅ ꯑꯗꯨꯝ ꯂꯧꯖꯕꯒꯨꯝꯕ ꯑꯩꯈꯣꯏꯅ ꯑꯗꯨ ꯑꯃꯨꯛꯇꯧꯕ
ꯆ
ꯅꯨꯄꯤꯒꯤ ꯊꯕꯛ ꯃꯥ ꯅꯨꯄꯥꯒꯤ ꯊꯕꯛ ꯑꯗꯨꯝ ꯂꯩꯌꯦꯕꯀꯣ ꯑꯗꯨꯔ ꯁꯣ ꯑꯗꯨ ꯑ ꯅꯨꯄꯤꯒꯤ ꯊ ꯑꯩꯈ ꯑꯗꯨꯝ ꯇꯧꯋꯦ ꯃ ꯋꯥꯏ ꯇꯩꯕ ꯋꯥꯏꯁꯤꯕꯗꯣ
ꯍꯣꯏ ꯐꯩꯌꯦ ꯑꯗꯨꯃꯥꯏꯅ ꯇꯧꯒ ꯇꯧꯕꯅꯦ
ꯑꯩꯈꯣꯏ ꯃꯥꯕ ꯂꯩꯇꯕ ꯃꯇꯝꯗ ꯀꯩꯅꯣ ꯇꯝ ꯃꯥ ꯆꯠꯊꯣꯛꯈꯤꯕ ꯊꯕꯛ ꯑꯃ ꯆꯠꯊꯣꯛꯈꯤꯕ ꯃꯇꯝꯗ ꯑꯩꯈꯣꯏꯅ ꯑꯗꯨꯝ ꯆꯥꯛꯊꯣꯡꯉꯕ ꯑꯁ ꯑꯩꯀꯣ ꯆꯥꯛ ꯌꯦꯟꯖꯥꯡ ꯈꯣꯡꯕ ꯌꯥꯝ ꯃꯥꯏꯕꯅꯦ ꯑꯩꯈꯣꯏ ꯃꯥꯅ ꯍꯥꯏꯁꯤꯅꯤ ꯑꯩꯈꯣꯏ ꯃꯥꯅ ꯍꯥꯏꯁꯤꯅꯤ ꯁꯤꯡꯖꯥꯡ ꯎꯝ ꯃꯡ ꯏꯃꯥꯟ ꯃꯥꯟꯅꯅ ꯏꯟꯖꯥꯡ ꯊꯣꯡꯕ ꯍꯩ ꯍꯥꯏꯅꯀꯣ ꯃꯁꯛꯇꯨ ꯊꯥ ꯊꯥꯖꯗꯅꯍ ꯏꯟꯖꯥꯡ ꯊꯣꯡꯕ ꯍꯥꯏꯌꯦ ꯑꯩꯉꯣꯟꯗ ꯑꯗꯨꯝ ꯍꯥꯏꯕꯅꯦꯕ ꯑꯗꯨꯗꯩꯗꯤ ꯃꯥꯅ ꯑꯗꯨꯃꯥꯏꯅ ꯍꯥꯏꯕꯁꯤꯗꯤ ꯑꯩꯁꯦ ꯑꯗꯨꯝ ꯌꯦꯟꯖꯥꯡꯗꯣ ꯑꯗꯨꯝ ꯊꯣꯡꯅꯤꯡꯉ ꯂꯩꯕ ꯑꯩꯁꯦ
ꯇꯔꯅꯤꯀꯣ ꯋꯥꯈꯜꯗꯤ ꯉꯥꯛꯇꯪ ꯈꯟꯕ ꯑꯣꯏꯔ
ꯅꯠꯇꯦ ꯑꯁꯦꯡꯕꯅꯦ ꯑꯁꯦꯡꯕꯅꯤ ꯑꯁꯦꯡꯕ ꯑꯁꯦꯡꯕꯅꯦꯕ ꯁꯦꯝꯦꯡꯕꯅꯦꯕ ꯅꯪ ꯊꯥꯖꯗ꯭ꯔꯗꯤ ꯑꯩꯈꯣꯏꯃꯗ ꯍꯥꯡꯉꯣ
ꯁ ꯍꯪꯕ ꯇꯥꯔꯦ ꯏꯅꯦꯅ ꯏꯆꯥ ꯅꯨꯨꯄꯥꯁꯦ ꯅꯪ ꯆꯥꯛ ꯏꯟꯁꯥꯡ ꯊꯣꯡꯍꯟꯕ꯭ꯔꯣ ꯅꯨꯡꯇꯤꯒꯤ ꯍꯥꯏꯕ ꯀꯥꯟꯗ ꯊꯣꯡꯗꯦ ꯁꯨꯡꯊꯣꯡ ꯊꯣꯡꯗꯦ ꯀ ꯍꯥꯏꯔꯛꯑꯗꯤ ꯅꯪꯅ ꯆꯤꯟ ꯊꯤꯕꯅꯦ
ꯑ ꯅꯪ ꯅꯪ ꯒꯤ ꯆꯛ ꯍꯣꯏ ꯃꯥ ꯍꯣꯏ ꯏꯃꯥ ꯕꯕꯥꯒꯤ ꯑꯗꯨꯝ ꯊꯕꯛ ꯃꯇꯦꯡ ꯑꯗꯨꯝ ꯄꯥꯥꯡ ꯄꯥꯡ ꯕ
ꯑꯩꯔꯣ ꯑꯁ ꯍꯣꯏ ꯃꯔꯛ ꯑꯩꯗꯤ ꯃꯔꯛ ꯃꯔꯛꯇ ꯉꯥꯛ ꯄꯥꯡꯉꯦꯗ ꯂꯥꯏꯛ ꯑꯅꯝꯕ ꯏꯃꯥꯅ ꯇꯧꯋꯦꯕ ꯑꯩꯁꯨ ꯈꯪꯕ꯭ꯔꯥ ꯂꯥꯏꯛ ꯑꯩꯁꯨ ꯊꯕꯛ ꯂꯩꯕꯅꯤꯅ ꯁꯪꯗꯕ ꯑꯗꯨꯒ ꯃꯇꯟꯁꯨ ꯌꯥꯝ ꯇꯜꯂꯦꯕ ꯑꯩꯁꯦ ꯇꯁꯦꯡꯅ ꯍꯥꯏꯔꯗꯤꯀꯣ ꯑꯗꯨꯒ ꯏꯃꯥꯅꯁꯨ ꯑꯗꯨꯝ ꯅꯨꯡꯁꯤꯅ ꯇꯧꯕꯤꯝꯅꯤꯅ ꯊꯕꯛꯁꯨ ꯌꯥꯝꯅ ꯇꯧꯍꯟꯗꯕꯗꯣ ꯑꯗꯨꯒꯤꯀꯣ ꯍꯣꯏ ꯐꯗꯤ ꯐꯩꯌꯦ ꯑꯗꯨ ꯑꯣꯏꯔꯁꯨ ꯑꯁ ꯍꯣꯠꯅꯒꯗꯧꯕꯅꯦꯗ ꯑꯩꯁꯨ ꯑꯅꯝꯕꯗꯤ ꯃꯇꯦꯡ ꯄꯥꯡꯒꯗꯧꯕꯅꯦꯗ
ꯑꯗꯨꯝ ꯎꯝ ꯑꯗꯨꯝ ꯈꯔ ꯈꯔ ꯇꯝꯃꯨ ꯑꯗꯨꯝ ꯀꯣ ꯈ ꯈꯔ ꯍꯥꯏꯗꯤ ꯃꯤ ꯍꯥꯏꯕꯁꯤꯗꯤ ꯊꯕꯛ ꯁꯨꯃꯟ ꯁꯨꯃꯟꯗꯕꯁꯨ ꯍꯛꯆꯥꯡ ꯌꯥꯝ ꯐꯠꯇꯕꯅꯦꯕ ꯊꯕꯛꯇꯨ ꯈꯔ ꯈꯔ ꯍꯨꯃꯥꯡꯗꯣ ꯈꯔ ꯈꯔ ꯊꯣꯛꯍꯂꯣ ꯑꯗꯨ ꯑꯣꯏꯔꯗꯤ ꯑꯗꯨꯝ ꯍꯛꯆꯥꯡꯗꯣ ꯑꯗꯨꯝ ꯐꯒꯅꯤ
ꯍꯣꯏ ꯑꯩꯗꯤꯀꯣ ꯍꯨꯃꯥꯡ ꯁꯨꯡ ꯊꯣꯛ ꯊꯣꯛꯇꯦ ꯏꯁꯥꯁꯦ
ꯑꯣ ꯑꯗꯨꯗꯤ ꯅꯪ ꯂꯣꯏꯅꯥ ꯌꯥꯝ ꯄꯥꯛꯔꯝꯗꯧ ꯃꯥꯜꯂꯦ
ꯍꯣꯏ ꯑꯗꯨꯅꯦ ꯂꯥꯏꯠ ꯑꯩꯗꯣ ꯍꯣꯏ ꯀꯪꯁꯨ ꯀꯪꯉꯦ ꯑꯗꯨꯒ ꯀꯩ ꯍꯥꯏꯅꯤ ꯑꯩ ꯍꯥꯏꯕ ꯍꯩꯇ꯭ꯔꯦ ꯃꯩꯇꯩꯂꯣꯟꯗꯗꯤ ꯑꯗꯨꯁꯨ ꯀꯪꯁꯨ ꯀꯪꯕꯅꯤꯅ ꯁꯔꯨꯉꯛ ꯂꯩꯌꯦꯕ
ꯍꯣꯏ
ꯑꯗꯨꯕꯨ ꯃꯤ ꯍꯥꯏꯕꯁꯦ ꯀꯪꯉꯦ ꯈꯣꯠꯂꯦ ꯍꯥꯏꯔꯁꯨ ꯅꯨꯡꯁꯥ ꯌꯥꯝ ꯁꯥ ꯕ ꯃꯇꯝꯗ ꯏꯃꯨꯡꯗ ꯂꯩꯕ ꯀꯥꯟꯗ ꯌꯥꯝ ꯁꯥꯒꯠꯂꯛꯄ ꯀꯥꯟꯗ ꯍꯨꯃꯥꯡ ꯊꯣꯛꯑꯦꯅꯀꯣ ꯆꯦꯟꯕ ꯈꯣꯠꯄ ꯇꯧꯕ ꯀꯥꯟꯗ ꯑꯩꯗꯤ ꯁꯨꯡ ꯊꯣꯛ ꯊꯣꯛꯑꯣꯏ ꯆꯦꯜꯂꯁꯨ ꯋꯥꯅ ꯆꯤꯡ ꯀꯥꯔꯁꯨ ꯍꯣꯏ ꯊꯣꯛꯇꯦ ꯏꯁꯥꯕꯨꯗꯤ ꯅꯞ ꯅꯞ ꯂꯥꯎꯋꯦꯕ ꯀꯣ ꯑꯗꯨꯕꯨ ꯍꯨꯃꯥꯡ ꯊꯣꯛꯇꯦꯕ ꯍꯣꯏ
ꯑꯗꯨ ꯑꯩꯗꯤ ꯍꯣꯏ ꯅꯪꯒꯤ ꯂꯥꯏꯅꯥꯗꯣ ꯑꯩ ꯈꯪꯉꯦ ꯑꯁ ꯑꯩ ꯍꯧꯖꯤꯛ ꯍꯥꯏꯕ ꯌꯥꯔꯣꯏꯌꯦ ꯇꯨꯗꯤ
ꯑꯣ ꯐꯔꯦ
ꯑꯗꯣ ꯅꯪ ꯑ ꯍꯨꯃꯥꯡ ꯊꯣꯛꯇꯕꯗꯣ ꯑꯗꯨ ꯊꯣꯛꯅꯤꯡꯉꯥꯏꯁꯨ ꯑꯗꯨꯝ ꯍꯣꯅꯥꯑꯣꯕꯀꯣ
ꯍꯣꯏ
ꯃꯤ ꯃꯤ ꯑꯃ ꯑꯣꯏꯔꯒ ꯍꯨꯃꯥꯡ ꯊꯣꯛꯇꯕ ꯃꯤꯗꯨꯗꯤ ꯑ ꯑꯁ ꯀꯩ ꯍꯥꯏꯅꯤ ꯑꯗꯨꯅꯦꯕ ꯑꯗꯨ ꯃꯥꯡꯊꯣꯛꯅꯤꯡꯉꯥꯏ ꯍꯨꯃꯥꯡꯊꯣꯛꯄꯗꯤ ꯌꯥꯝ ꯐꯕꯅꯤ
ꯍꯣꯏ ꯑꯗꯨꯅꯦ ꯑꯩꯁꯨ ꯊꯣꯛꯅꯤꯡꯕꯅꯦ ꯑꯗꯨ ꯊꯣꯛꯄ ꯉꯝꯗꯕ
ꯎꯝ ꯑꯩꯗꯤ ꯑꯁ ꯅꯨꯡꯊꯤꯟ ꯑꯗꯨꯝ ꯐ꯭ꯔꯤ ꯑꯗꯨꯝ ꯃꯇꯝ ꯁꯪꯕ ꯃꯇꯝꯗꯗꯤꯀꯣ ꯑꯩꯗꯤꯀꯣ ꯑꯗꯨꯝ ꯁꯔꯣꯛꯇꯒꯨꯝꯕ ꯑꯗꯨꯝ ꯆꯠꯂꯦꯕ ꯑꯩꯈꯣꯏ ꯎꯃꯥꯡ ꯊꯣꯛꯅꯤꯉ ꯍꯥꯏꯅꯀꯣ
ꯍꯣꯏ
ꯆꯥꯡ ꯁꯥꯖꯦꯁꯨ ꯑꯗꯨꯝ ꯇꯧꯕꯅꯦꯕ ꯑꯩꯗꯤ
ꯎꯝ
ꯑꯩꯗꯤ ꯂꯝꯕꯤ ꯀꯩꯅꯣꯝ ꯆꯠꯄ ꯃꯇꯝꯗ ꯇꯞꯅ ꯇꯞꯅ ꯑꯩꯗꯤ ꯆꯠꯄ ꯍꯩꯇꯦꯕꯀꯣ ꯑꯩ ꯏꯁꯥꯒꯤ ꯑꯣꯏ ꯩꯅ ꯍꯥꯏꯗꯤ ꯑꯗꯨꯝ ꯆꯦꯟꯕ ꯁꯥ ꯇꯞ ꯇꯞꯅ ꯑꯗꯨꯝ ꯆꯦꯟꯕ ꯖꯥꯠꯇꯣ ꯑꯩꯗꯣ ꯑꯗꯨꯗꯨ ꯇꯧꯒꯜꯂꯦꯕ
ꯍꯣꯏ
ꯀꯩꯅꯣ ꯑꯩꯈꯣꯏ ꯃꯃꯥꯅ ꯑꯗꯨ ꯂꯧꯕ ꯆꯠꯂꯣ ꯍꯥꯏꯔ ꯀꯗ ꯑꯩꯗꯤ ꯑꯁ ꯆꯠ ꯆꯠ ꯆꯠ ꯆꯠ ꯇꯧꯅꯦꯕ ꯊꯨꯅ ꯑꯗꯨꯝ ꯂꯥꯛꯅꯦꯕ ꯑꯩꯗꯤ ꯅꯨꯄꯥ ꯑꯃ ꯑꯣꯏꯔꯒ ꯇꯞ ꯇꯞꯅ ꯇꯧꯗꯣꯏ ꯑꯩꯗꯤ ꯑꯁ ꯆꯠꯄ ꯑꯩꯗꯤ ꯍ ꯅꯥꯗꯤꯦꯕꯗꯨꯣ
ꯍꯣꯏ ꯆꯨꯝꯃꯦ ꯅꯨꯄꯥꯅ ꯌꯥꯝ ꯇꯞꯄ ꯇꯞꯄꯗꯣ
ꯑꯩꯁꯨ ꯇꯧꯋꯦ ꯂꯝꯕꯤ ꯆꯠꯄ ꯀꯥꯟꯗꯀꯣ ꯇꯞꯅ ꯆꯠꯄ ꯍꯩꯇꯕꯗꯣ ꯅꯨꯄꯤ ꯑꯅꯝꯕꯗꯤ ꯇꯞꯅ ꯠ ꯆꯠꯂꯦꯅ ꯋꯥꯔꯤ ꯁꯥꯔꯒ ꯈꯣꯠꯂꯒ ꯑꯩꯗꯤ ꯉꯝꯗꯦ ꯑꯗꯨꯗꯣ ꯁꯠ ꯁꯠ ꯆꯠ ꯅꯨꯄꯤꯅꯦ ꯌꯨꯝ ꯌꯧꯅꯕꯒꯤ ꯆꯦꯟ ꯃꯆꯥꯠꯇꯅꯦ
ꯍꯥ ꯑꯩꯈꯣꯏꯅ ꯑꯗꯨꯝ ꯂꯝꯕꯤ ꯆꯠꯄ ꯃꯇꯝ ꯆꯦꯟꯕꯗꯣ ꯀꯔꯤꯒꯤꯅꯣ ꯍꯥꯏꯕ ꯃꯇꯝꯗ ꯑꯩꯈꯣꯏꯗꯤ ꯑꯗꯨꯝ ꯕꯣꯁ ꯅꯥꯏꯌꯦꯕꯀꯣ ꯑꯗꯨꯝ ꯁꯥꯟꯅꯕ ꯃꯤꯅꯤꯅꯀꯣ ꯁꯥꯟꯅꯕꯒꯤ ꯀꯩꯅꯣꯗꯣ ꯑꯗꯨꯝ ꯏꯁꯥꯗ ꯑꯗꯨꯝ ꯂꯩꯈ꯭ꯔꯕ ꯍꯥꯏꯗꯤ ꯑꯁꯈꯣꯏꯗꯤ ꯕꯣ ꯍꯥꯏꯔꯒꯗꯤ ꯑꯁ ꯕꯣꯁ ꯅꯥꯕ ꯆꯠꯁꯤ ꯍꯥꯏꯔꯒꯗꯤ ꯆꯠꯇꯕ ꯅꯨꯃꯤꯠ ꯑꯃꯐꯥꯎ ꯂꯩꯇꯦ ꯈꯪꯕ꯭ꯔꯣ ꯊꯕꯛ ꯂꯩꯔꯁꯨ ꯕꯣꯁ ꯅꯥ ꯕꯣꯁ ꯅꯥꯕ ꯆꯠꯁꯤ ꯁꯦ ꯍꯥꯏꯔꯗꯤ ꯑꯩꯈꯣꯏꯗꯤ ꯑꯗꯨꯝ ꯑꯗꯨꯝ ꯕꯣꯜꯒꯤ ꯑꯗꯨꯝ ꯀꯩꯅꯣꯝ ꯇꯧꯋꯦꯕ
ꯍꯣꯏ ꯌꯥꯝ ꯄꯥꯝꯕꯅꯤꯅꯀꯣ ꯁꯥꯟꯅꯕ ꯑꯗꯨꯗꯣ ꯅꯣꯏ ꯅꯨꯄꯥꯁꯤꯡ
ꯎꯝ ꯕꯣꯁ ꯅꯥꯕꯗꯤ ꯍꯛꯆꯥꯡꯁꯨ ꯐꯕꯅꯦ ꯑꯗꯗꯤ ꯑꯁ ꯎ ꯕꯣꯜꯒꯨꯝꯕ ꯁꯕ ꯇꯧꯔꯒꯗꯤ ꯁꯅꯥꯕ ꯂꯣꯏꯕ ꯃꯇꯝꯗ ꯏꯔꯨꯕ ꯂꯣꯏ ꯂꯣꯏꯔꯕ ꯃꯇꯝꯗ ꯋꯥꯈꯜꯗꯣ ꯌꯥꯝꯅ ꯏꯅꯥꯎꯅꯥꯎꯧꯕꯒꯨꯝ ꯇꯧꯕꯅꯦ ꯑꯩꯈꯣꯏꯗꯤꯀꯣ ꯑꯗꯨꯅꯤꯅ ꯕꯣꯁ ꯅꯥꯕꯒꯤ ꯑꯐꯕ ꯍꯥꯏꯔꯦ ꯑꯗꯨꯅꯦ ꯑꯩꯒꯤꯗꯤ
ꯍꯣꯏ ꯑꯩꯁꯨ ꯅꯨꯡꯇꯤꯒꯤꯗꯤ ꯆꯦꯟꯅꯤꯡꯉꯦ ꯍꯛꯆꯥꯡ ꯐꯅꯕꯌꯦꯀꯣ ꯆꯦꯟꯕꯁꯨ ꯌꯥꯝ ꯐꯩꯅ ꯑꯗꯨꯕꯨ ꯂꯥꯏꯛ ꯊꯕꯛꯅꯁꯨ ꯑꯣꯏꯔꯦ ꯃꯇꯝ ꯍꯟꯗꯛꯀꯤ ꯆꯍꯤꯒꯤ ꯈꯤ ꯃꯇꯥꯡꯒꯤ ꯑꯣꯏꯅꯗꯤ ꯃꯇꯝꯁꯨ ꯌꯥꯝ ꯁꯪꯅꯗ꯭ꯔꯦꯅ ꯃꯤ ꯍꯥꯏꯕꯁꯤꯗꯤꯀꯣ ꯑꯗꯨꯒ ꯆꯦꯟꯕ ꯈꯣꯠꯄ ꯏꯁꯥꯒꯤ ꯐꯅꯕ ꯑꯗꯨꯒꯤ ꯃꯇꯝ ꯂꯩꯇꯦꯕ ꯑꯗꯣ ꯅꯍꯥꯟꯗꯣ ꯑꯩꯈꯣꯏ ꯁ꯭ꯀꯨꯜꯗ ꯆꯦꯟꯅꯉꯥꯏꯒꯤ ꯄꯣꯠ ꯂꯩꯕ ꯎꯄꯥꯏ ꯂꯩꯇꯦꯕ ꯂꯣꯏꯅꯃꯛ ꯃꯤ ꯂꯣꯏꯅꯃꯛ ꯆꯦꯟꯒꯗꯧꯕꯅꯦꯕ ꯑꯩꯁꯨ ꯌꯥꯎꯔꯕꯅꯦ ꯂꯣꯏꯔꯦ
ꯌꯥꯝ ꯋꯥꯕ꯭ꯔꯥ
ꯂꯣꯏꯔꯦ ꯑꯩ ꯁꯣꯔ ꯐꯥꯎ ꯍꯣꯟꯕ ꯉꯝꯗꯦ ꯅꯦ ꯃꯤꯅ ꯍꯥꯏꯕꯗꯣ ꯆꯦꯟꯕ ꯀꯥꯟꯗ ꯆꯤꯟꯗꯒꯤ ꯍꯣꯜꯂꯗꯤ ꯍꯦꯟꯅ ꯋꯥꯏ ꯍꯥꯏꯅꯀꯣ ꯑꯗꯨꯒꯤ ꯅꯥꯇꯣꯟꯅ ꯍꯣꯜꯂꯣ ꯍꯥꯏꯅ ꯍꯥꯏꯅ ꯃꯋꯥ ꯂꯧꯔꯣꯏ ꯆꯤꯟ ꯀꯥꯁꯦ ꯀꯥꯊꯣꯛꯑꯒ
ꯑ ꯑ ꯑꯗꯨꯗ ꯅꯪ ꯑ ꯍꯨꯃꯥꯡꯒꯤ ꯊꯣꯛꯣꯡꯄ꯭ꯔꯥ
ꯊ ꯇꯗꯣ ꯇꯃꯦꯁꯨ
ꯅꯪꯂꯣ ꯑꯣꯏꯔ
ꯑꯅꯦ ꯉꯈꯧꯅꯦ
ꯑꯁꯦꯡꯕꯅꯦ ꯆꯦꯟꯕ ꯃꯇꯝꯗꯀꯣ ꯑꯍꯥꯟꯕꯗ ꯗ ꯅꯪꯒꯤ ꯌꯥꯗꯒꯤ ꯁꯣꯔꯗꯨ ꯍꯣꯟꯗꯕꯤꯗ ꯅꯪꯤ ꯉꯠꯇꯣꯗꯦ ꯍꯣꯜꯂꯤ ꯅꯥꯇꯣꯟꯗꯒꯤ ꯁꯣꯔꯗꯨ ꯍꯣꯜꯂꯤꯗꯅ ꯑꯗꯨ ꯃꯇꯝꯗ ꯅꯪꯅ ꯋꯥꯕ ꯃꯇꯝꯗꯣ ꯌꯧꯔꯦ ꯍꯥꯏꯔ ꯀꯥꯟꯗ ꯅꯪꯒꯤ ꯌꯥꯗꯒꯤꯀꯣ ꯂꯧꯗꯕ ꯑꯗꯨ ꯑꯣꯏꯔꯗꯤ ꯆꯦꯟꯕꯗꯣ ꯈꯔ ꯀꯩꯅꯣ ꯇꯧꯝꯅꯦ ꯃꯇꯝ ꯁꯥꯡꯅ ꯆꯦꯟꯕ ꯉꯝꯕꯅꯤ ꯑꯗꯨ ꯇꯧꯗꯤ
ꯍꯣꯏ ꯑꯗꯨꯃꯥꯏꯅꯗꯤ ꯍꯥꯏꯌꯦ ꯑꯗꯨꯕꯨ ꯑꯩꯈꯣꯏꯗꯤ ꯆꯦꯜꯂꯛꯇꯕ ꯃꯤꯅꯤꯅ ꯈꯪꯆꯦꯟ ꯆꯦꯟꯕꯗ ꯁꯤꯒꯤ ꯂꯣꯏꯔꯦ ꯇꯠꯀꯦ ꯇꯧꯋꯦꯕ ꯑꯗꯨꯒꯤ ꯆꯤꯅꯦꯦ ꯀꯥꯊꯣꯛꯑꯕꯅꯦꯕ ꯑꯩꯗꯤ ꯅꯥꯇꯣꯟꯗꯕ
ꯍꯣꯏ ꯆꯦꯟꯕ ꯃꯇꯝꯗꯁꯨ ꯅꯪꯅ ꯑꯍꯥꯟꯕꯗ ꯀꯟꯅ ꯆꯦꯟꯕ ꯌꯥꯗꯦꯕꯀꯣ ꯇꯞꯅ ꯆꯦꯟꯒꯗꯕꯅꯦꯕ
ꯍꯏ
ꯑꯗꯨꯅ ꯆꯦꯟꯕ ꯀꯨꯏꯅ ꯆꯦꯟꯕꯅꯦ ꯑꯗꯨꯅꯗꯤ
ꯑꯗꯨꯕꯨ ꯑꯗꯨꯒꯤ ꯃꯇꯝꯗꯣ ꯀꯟꯅ ꯆꯦꯟꯗ꯭ꯔꯗꯤꯁꯨ ꯆꯦꯟꯗ꯭ꯔꯗꯤ ꯑꯃꯨꯛ ꯌꯥꯗꯕ ꯈꯪꯕ
ꯑꯝ
ꯂ ꯃꯅꯤꯡꯗ ꯂꯩꯔ ꯂꯩꯕ ꯌꯥꯗꯦꯕ ꯃꯃꯥꯡ ꯇꯥꯟꯅꯗꯣꯏꯅꯦꯕ ꯑꯗꯒꯤ ꯑꯩꯁꯨ ꯎꯄꯥꯏ ꯂꯩꯇꯕꯅꯤꯅ ꯆꯦꯜꯂꯨꯔꯕ ꯃꯌꯥ ꯌꯧꯕꯗꯗꯤ ꯀꯥꯊꯣꯛꯈ꯭ꯔꯦ ꯌꯥꯁꯦ
ꯑ ꯅꯨꯄꯤ ꯑꯅꯝꯕꯅꯗꯤꯀꯣ ꯆꯦꯟꯕꯒꯤ ꯎꯝ ꯀꯩꯅꯣꯒꯨꯝꯕ ꯂꯩꯔꯦ ꯍꯥꯏꯔ ꯀꯥꯟꯗ ꯃꯣꯏꯗꯤ ꯌꯥꯝꯅ ꯀꯩ ꯍꯥꯏꯅꯤ ꯄꯨꯛꯅꯤꯡ ꯆꯪꯕ ꯌꯥꯝ ꯆꯦꯟꯅꯤꯡꯕ ꯃꯤꯁꯨ ꯁꯨ ꯌꯥꯝ ꯂꯩꯌꯦ ꯅꯨꯄꯤ ꯑꯣꯏꯔꯁꯨꯀꯣ
ꯍꯣꯏ ꯂꯩ ꯍꯣꯏ
ꯑꯩꯒꯤꯔꯣꯝꯗ ꯌꯥꯝꯅ ꯄꯨꯛꯅꯤꯡ ꯆꯪꯕ ꯃꯤꯁꯨ ꯑꯗꯨꯝ ꯈꯔ ꯂꯩꯌꯦꯕ
ꯎꯝ
ꯅꯪꯗꯤ ꯂꯩꯇꯕ ꯃꯥꯜꯂꯦꯀꯣ
ꯑꯁ ꯆꯦꯟꯅꯤꯡꯉꯦ ꯑꯗꯨ ꯑꯣꯏꯔꯁꯨ ꯃꯇꯝ ꯂꯩꯇꯕꯒꯤ ꯆꯦꯟꯗꯕ ꯑꯩꯅ ꯈꯪꯕ
ꯑꯦꯣ ꯅꯪꯉꯃꯣ ꯁꯅꯨ
ꯆꯤꯂꯕ ꯑꯩꯗꯣ
ꯎꯝ ꯊꯕꯛ ꯆꯤꯟꯕꯅꯤ ꯌꯥꯝ ꯊꯕꯛ ꯆꯤꯟꯕꯅꯤ ꯌꯥꯝ ꯐꯩꯁꯦ ꯊꯕꯛ ꯂꯩꯇꯕ ꯃꯤꯗꯤ ꯐꯠ ꯑ ꯌꯥꯝ ꯋꯥꯁꯨ ꯀꯩꯅꯣꯝ ꯇꯧꯋꯤ ꯇꯧꯔꯤ
ꯍ ꯑꯗꯨꯗꯣ
ꯌꯥꯝ ꯀꯣꯏꯕ ꯎꯝ ꯍꯣꯏ
ꯑꯗꯨꯕꯨ ꯑꯩꯒꯤ ꯊꯕꯛꯁꯦ ꯂꯩ ꯋꯥꯕ ꯊꯕꯛ ꯑꯣꯏꯗꯕ ꯋꯥꯗꯤ ꯋꯥꯏꯑ ꯑꯗꯨ ꯑꯣꯏꯔꯁꯨ ꯐꯝꯃꯒ ꯊꯕꯛ ꯇꯧꯕꯒꯤ ꯀꯣ ꯂꯦꯡꯗ꯭ꯔꯦꯅ ꯍꯛꯆꯥꯡꯗꯤ ꯑꯗꯨꯕꯨ ꯆꯤꯡꯗꯤ ꯌꯥꯝ ꯂꯦꯡꯉꯦꯕ ꯑꯗꯨ ꯆꯤꯟꯅ ꯉꯛ ꯂꯦꯡꯕꯗꯤ ꯏꯁꯥꯗꯤ ꯁꯣꯟꯊꯔꯦ ꯑꯗꯨꯕꯨ ꯍꯛ ꯍꯛꯆꯥꯡꯗꯤ ꯂꯦꯡꯗꯕꯤꯗ ꯂꯩꯔꯦ ꯑꯗꯨꯃꯥꯏꯅ ꯇꯧꯋꯦꯕ
ꯑ
ꯈ ꯀꯥꯡꯁꯣꯟ ꯁꯣꯛꯜꯂꯛꯑꯦ ꯍꯖꯥꯛ ꯍꯛꯆꯥꯡꯁꯨ
ꯍꯛꯆꯥꯡ ꯐꯅ ꯂꯩꯌꯨ ꯀꯣ ꯆꯥꯕ ꯊꯛꯄ ꯆꯥꯡ ꯅꯥꯏꯅ ꯇꯨꯝꯕ ꯆꯥꯡ ꯅꯥꯏꯅ ꯆꯥꯡ ꯅꯥꯏꯅ ꯍꯛꯆꯥꯡꯗ ꯐꯅ ꯂꯩꯌꯨ ꯑꯗꯨ ꯑꯣꯏꯔꯗꯤ ꯅꯪꯒꯤ ꯋꯥꯈꯜꯁꯨ ꯅꯧꯔꯛꯀꯅꯤ ꯑꯗꯨꯒ ꯄꯨꯟꯁꯤ ꯅꯨꯡꯁꯥꯡꯅꯁꯨ ꯄꯤꯁꯤꯟꯒꯗꯕꯅꯤ
ꯍꯣꯏ ꯑꯁ ꯑꯗꯨꯕꯨꯗꯤ ꯑꯗꯨꯕꯨꯗꯤ ꯅꯪꯕꯨꯅꯦꯅꯦ ꯀꯩꯅꯣ ꯋꯥꯈꯜ ꯐꯅꯕ